ꯍꯜꯂꯣ ꯀꯩꯗꯧ ꯀꯥꯏꯦ ꯇꯁꯥꯔꯔꯕ
ꯆꯥꯛ ꯆꯥꯈ꯭ꯔꯦ ꯍꯣꯏ
ꯐꯔꯃꯦꯁꯟ ꯆꯥꯒ
ꯑꯩꯈꯣꯏꯗꯨ ꯉꯁꯤ ꯉꯥꯒ ꯁꯣꯏꯕꯨꯝ ꯆꯥꯏ
ꯍꯥꯎ ꯔꯝꯗꯅꯦ
ꯑꯁ ꯍꯥꯎꯋꯦ ꯀꯛꯇ ꯐꯥꯔꯒ ꯆꯥꯕꯅꯤꯅ
ꯑꯣ ꯀꯔꯤ ꯍꯥꯏꯩ ꯆꯥꯒꯦ ꯇꯧꯔꯝꯕꯅꯣo
ꯍꯩꯅꯧ ꯆꯥꯒꯦ ꯇꯧꯔꯝꯕꯅꯦꯕ ꯍꯩꯅꯧ ꯑꯍꯤꯡꯕꯗꯨ ꯃꯦꯠꯂꯒ
ꯑꯪꯒꯥ
ꯑꯁ ꯑꯍꯤꯡ ꯣꯡꯖꯥꯏ ꯅꯥꯏꯗꯤ ꯑꯩꯗꯤ ꯄꯪꯆꯥ ꯑ ꯆꯥꯏ ꯍꯩꯗꯤ
ꯎꯝ
ꯍꯩ ꯆꯥꯕ ꯐꯩ ꯍꯥꯏꯕꯁꯦ ꯅꯪ ꯈꯪꯗ꯭ꯔꯣ
ꯑꯃꯗꯤ ꯆꯥꯗꯔꯕ
ꯑꯃꯥꯗꯤꯌꯥꯕꯤꯗꯤ
ꯑꯩꯈꯣꯏꯅ ꯑꯗꯨꯝ ꯆꯥꯕꯗ
ꯎꯝ ꯑꯩꯁ ꯀꯩꯅꯣ ꯑꯗꯨꯕꯨ ꯍꯦꯟꯕ ꯌꯥꯕꯗꯨ ꯍꯤꯗꯥꯛꯅꯦ ꯍꯤꯗꯥꯛꯄꯨ ꯅꯪꯅ ꯍꯦꯜꯂꯣ ꯍꯥꯏꯔꯗꯤ ꯂꯣꯏꯔꯦꯍꯦ ꯂꯣꯛ ꯂꯣꯛ ꯊꯨꯡꯕ ꯍꯤꯗꯥꯛꯁꯤꯦꯟꯅ ꯂꯨꯑꯦ ꯀꯦꯟꯁꯔ ꯍꯤꯗꯥꯛꯁꯤꯦꯟꯅ
ꯅꯠꯇ꯭ꯔꯣ
ꯎꯝ
ꯍꯌꯦꯡꯗꯤ ꯅꯪꯒꯤ ꯅꯨꯄꯥꯈꯣꯏ ꯊꯣꯛꯑꯦꯍꯦ
ꯑꯣ ꯇ ꯏꯄꯨꯝꯕꯔꯤꯔ
ꯍꯌꯦꯡ ꯀꯨꯝꯃꯨꯔꯒꯦꯔꯣ ꯅꯪ
ꯂꯩꯔꯣ ꯍꯌꯦꯡ ꯄꯨꯡ ꯃꯔꯤ ꯃꯈꯥꯏꯗꯨꯅꯦ
ꯑꯌꯨ ꯀꯗꯨ
ꯎꯝ
ꯑꯗꯣ ꯌꯦꯡꯂꯣꯏꯗ꯭ꯔꯣ
ꯌꯦꯡꯒꯦꯅꯤ ꯀꯩꯗꯕꯩ ꯌꯦꯡꯉ ꯍꯥꯏꯗꯝꯅꯣ
ꯑꯗꯨ ꯍꯪꯕꯅꯤꯅꯦ ꯅꯨꯡꯉꯥꯏꯗꯣꯏꯅꯦꯍꯦ ꯅꯣꯏꯗꯤ ꯍꯌꯦꯡ ꯉꯟꯇꯥꯅ ꯍꯧꯒꯠꯄ ꯇꯥꯔꯛꯅꯦ ꯑꯗꯨꯗꯤ ꯑꯩꯈꯣꯏꯗꯤ ꯑꯩꯈꯣꯏꯒꯤ ꯄꯥꯔꯇꯤ ꯅꯠꯇꯕꯅꯤꯅ ꯌꯦꯡꯅꯤꯡꯗꯦ ꯍꯌꯦꯡꯗꯨꯣ ꯑꯥꯔꯖꯦꯟꯇꯤꯅꯥꯁꯨ ꯊꯣꯛꯣꯛꯄ ꯅꯠꯇ꯭ꯔꯣ ꯍꯥꯥ
ꯍꯣꯏ
ꯄꯨꯡ ꯀꯦꯌꯥꯗꯣ ꯑꯗꯁꯤꯅꯥꯅ
ꯑꯥ ꯀꯀ ꯄꯨꯡ ꯀꯌꯥ ꯊꯣꯛ ꯆꯥꯅ ꯃꯣꯏꯒꯤꯁꯦ
ꯃꯨꯡꯅꯦꯃꯔ ꯅꯣ
ꯐꯣꯇꯨꯒꯜꯅ ꯐꯣꯔ ꯊꯔꯇꯤ ꯑꯗꯨꯣ ꯇ꯭ꯋ ꯊꯥꯔꯇꯤꯗ ꯁꯄꯦꯟ ꯑꯗꯨꯒ ꯑꯁꯇ꯭ꯔꯤꯌꯥ ꯂꯩꯔꯦ ꯄꯣꯔꯇꯨꯒꯜꯒ ꯀ꯭ꯔꯣꯁꯤꯌꯥ ꯑꯗꯨꯒ ꯅꯣꯏꯒꯤꯁꯤꯅ ꯀꯥꯏ ꯇ ꯀꯥꯏ ꯑꯔꯖꯦꯟꯇꯤꯅꯥ
ꯑꯥꯔꯖꯦꯟꯇꯤꯅꯥꯗꯣ ꯀꯩꯗꯧꯉꯩ ꯊꯣꯛꯄ꯭ꯔꯕ ꯑꯣ ꯑꯥꯔꯖꯦꯟ ꯅꯥ ꯀꯣꯏ ꯗꯨꯙꯦꯠ ꯀꯌꯥ
ꯑꯔꯖꯦꯟꯇꯤꯅꯥꯅ ꯃꯊꯪ ꯅꯨꯃꯤꯠꯇ ꯃꯥꯂꯦ
ꯗꯦ ꯀꯌꯥꯗꯔꯅꯤ ꯑꯃꯛ ꯌꯦꯡꯍꯜꯂꯣꯅꯦ ꯑꯩ ꯌꯦꯡꯕꯗꯨ ꯌꯥꯝ ꯉꯥꯎꯋꯦ ꯑꯗꯨ ꯌꯦꯡꯕꯗꯣ ꯐꯩꯇꯦ
ꯎꯝ ꯍꯣꯔꯦꯟ ꯑꯦꯂꯚꯦꯟ ꯊꯥꯔꯇꯤꯁꯨ ꯏꯁꯄꯦꯟꯁꯨ ꯂꯩꯕꯅꯦ ꯏꯁꯄꯦꯟꯁꯨ ꯐꯖꯕꯅꯦꯅꯦ
ꯅꯣꯏ ꯅꯣꯏ ꯄ꯭ꯔꯇꯨꯒꯜ ꯀꯣꯏꯗꯨ ꯍꯥꯏꯥꯏ ꯇꯕ ꯀꯣꯏꯅ ꯛꯇ ꯁꯅꯥꯏꯅꯦ
ꯈꯔꯅꯤ ꯅ ꯇꯁ
ꯑꯗꯨꯅꯦ
ꯕꯥꯥꯔꯨ ꯃꯈꯥꯏ ꯑꯃ ꯌꯦꯡꯕ ꯌꯥꯏ ꯑꯁꯨꯝ ꯃꯇꯝ ꯈꯪꯍꯧꯔꯣꯏꯕ
ꯀꯔꯤꯅꯣ
ꯕꯥꯔꯣ ꯃꯈꯥꯒꯤ ꯕꯣꯜꯗ ꯌꯦꯡꯕ ꯌꯥꯏ ꯍꯥꯏꯕ
ꯉꯁꯤꯔꯣ
ꯑꯥ
ꯀꯔꯤ ꯂꯩꯕ꯭ꯔꯣ
ꯏꯁꯄꯦꯦꯟꯒ ꯑꯁꯇ꯭ꯔꯦꯂꯤꯌꯥ ꯑꯁꯇ꯭ꯔꯦꯂꯤꯌꯥ
ꯑꯣ ꯉꯁꯤ ꯑꯗꯨꯗꯤ ꯅꯨꯡꯉꯥꯏꯅꯤꯌꯦ
ꯅꯨꯡꯉꯥꯏꯒꯅꯦ
ꯏꯁꯄꯦꯟꯈꯣꯏꯁꯨ ꯑꯗꯨꯝ ꯌꯦꯡꯅꯤꯡꯉꯦ ꯑꯩꯗꯤ ꯑꯁ ꯉꯁꯤꯗꯤ ꯌꯦꯡꯕ ꯇꯥꯔꯦ ꯏꯁꯄꯦꯟꯗ ꯑꯩꯗꯤ ꯂꯦꯃꯤꯟꯗꯣ ꯌꯥꯝ ꯄꯥꯝꯃꯦ
ꯎꯝ ꯅꯣꯏ ꯃꯤ ꯀꯌꯥꯅ ꯍꯩ ꯆꯥꯗꯣꯏꯅꯤ ꯂꯇꯣꯝ ꯆꯥꯗꯣꯏꯔ
ꯍꯥꯥ
ꯏꯇꯣꯝꯗ ꯆꯥꯗꯣꯏꯔꯕ
ꯑ ꯁꯤꯗ ꯎꯝ ꯏꯆꯦ ꯑꯃꯒ ꯑꯗꯨꯒ ꯑꯉꯥꯡ ꯑꯃꯁꯨ ꯌꯥꯎꯋꯦꯕ ꯑꯩꯅ ꯑꯗꯨꯝ ꯈꯣꯛꯄ ꯑꯃꯅ ꯆꯥꯕ ꯅꯣꯛ ꯅꯣꯛꯂꯒꯀꯣ
ꯑꯥ
ꯍ ꯋꯥ
ꯑꯉꯥꯡꯈꯗꯤ ꯇꯨꯝꯈ꯭ꯔꯕꯣ
ꯊꯥ
ꯑꯉꯥꯡꯈꯣꯏ ꯆ ꯇꯝ ꯀ꯭ꯔꯕꯕꯥ
ꯇꯨꯝꯗ꯭ꯔꯤ ꯍꯤꯗꯥꯛ ꯀꯗꯥꯏꯗꯒꯤꯦ ꯃꯥꯗꯤ ꯀꯟꯅ ꯑꯥ ꯂꯩꯕꯥꯛ ꯃꯈꯥꯗꯁꯨ ꯅꯥꯔꯒ ꯂꯩꯌꯦꯦ
ꯑ
ꯑꯃꯅ ꯀꯗꯥꯏ ꯆꯠꯄ꯭ꯔꯥ ꯈꯪꯒꯦ ꯏ ꯅꯪ ꯐ꯭ꯔꯔꯤꯖ ꯍꯥꯏꯒꯂꯑ
ꯀꯅꯥꯁꯨ ꯌꯦꯡꯗꯕ
ꯈꯪꯗꯦ ꯑꯗꯨ ꯀꯅꯥꯁꯨ ꯅꯨꯄꯥ ꯑꯃꯗꯤꯗꯤ ꯀ ꯂꯩꯕ
ꯑ
ꯅꯪꯒꯤ ꯎꯝ ꯅꯪꯒꯤ ꯑ ꯀꯩꯅꯣꯁꯨ ꯂꯥꯛꯁꯦ ꯍꯧꯖꯤꯛꯇꯗꯤ ꯅꯒꯤ ꯁꯥꯏꯗ ꯑꯗꯨꯁꯨ ꯂꯥꯛꯒꯦ
ꯑꯩꯒꯤꯦ ꯀꯅ
ꯅꯪꯒꯤ ꯁꯠ ꯅꯨꯄꯥꯗꯨ ꯇꯤꯚꯤ ꯁꯦꯝꯍꯜꯂꯣ ꯍꯥꯏꯕꯁꯨ ꯁꯥꯎꯋꯦ ꯌꯥꯝꯃꯦꯟ ꯇꯥꯗꯦ ꯍꯟꯗꯛꯅ ꯄꯪ ꯁꯥꯎ ꯁꯋꯦ
ꯊꯥꯁꯤ ꯆꯅꯕ ꯊꯧꯕꯒꯤ ꯍꯧꯕꯒꯤ ꯑꯣꯏꯔꯝꯃꯦ
ꯀꯔꯤ ꯇꯧꯈ꯭ꯔꯕ꯭ꯔꯥ ꯈꯪꯗꯦ
ꯂꯥꯏ ꯎꯅꯕ꯭ꯔꯥ ꯑꯣꯏꯔꯝꯃꯅꯦ
ꯃꯤ ꯃꯤꯁꯥꯏꯗꯣ
ꯑꯥ
ꯑꯩꯈꯣꯏꯗꯪ
ꯑꯁ ꯑ
ꯌꯥꯝ ꯅꯧꯅꯤꯡꯉꯦ ꯎꯝ ꯎ ꯀꯔꯤꯔ ꯎꯝ ꯑꯦ ꯑꯗꯨ ꯅꯠꯇꯦꯅꯦ ꯑꯩ ꯅꯪꯉꯣꯟꯗ ꯋꯥꯔꯤ ꯑꯃ ꯁꯥꯒꯦ ꯇꯧꯕꯅꯦ ꯅꯪꯗ ꯄ꯭ꯔꯣꯇꯨꯒꯜ ꯄꯥꯝꯃꯤ ꯍꯥꯏꯕ ꯅꯠꯇ꯭ꯔꯣ
ꯑꯗ ꯑ ꯀꯩꯅꯣꯗꯣ ꯁꯤ ꯑꯥꯏ ꯁꯚꯦꯟ ꯅꯠꯇ꯭ꯔꯣꯕ ꯅꯪꯅ ꯄꯥꯝꯕꯗꯣ
ꯎ
ꯃꯥꯒꯤ ꯚꯤꯗꯤꯑꯣ ꯑꯃ ꯅꯪ ꯌꯦꯡꯈ꯭ꯔꯕ꯭ꯔꯥ
ꯍꯗꯔꯤꯦ
ꯑꯗꯨ ꯃꯥꯒꯤ ꯚꯤꯗꯤꯑꯣꯗ ꯃꯤꯅ ꯣꯜ ꯀꯥꯎꯔꯒ ꯃꯥꯒꯤ ꯀꯣꯛ ꯄꯥꯟꯁꯨ ꯄꯥꯟꯗ꯭ꯔꯒ ꯑꯨꯃꯥꯏꯅ ꯃꯥꯒꯤ ꯀꯣꯛ ꯁꯨꯃꯥꯏ ꯇꯥꯛ ꯇꯧꯕ ꯀꯥꯟꯗ ꯕꯣꯜꯗꯤ ꯄꯥꯟꯗꯕꯅꯦꯕ ꯑꯗꯨ ꯀꯥꯎꯕ ꯅꯨꯄꯥꯗꯨꯅ ꯆꯪꯍꯟꯈ꯭ꯔꯕꯅꯦꯕ ꯒꯣꯜꯗꯨ ꯃꯥꯅ ꯕꯣꯜ ꯕꯣꯜꯗꯨ ꯑ ꯃꯀꯣꯛꯇ ꯄꯥꯟꯈ꯭ꯔꯦ ꯍꯥꯏꯅ ꯃꯥꯗꯤ ꯁꯨ ꯗꯧꯔ ꯑꯗꯂꯒꯗ ꯑꯗꯨ ꯅꯨꯄꯥꯗꯨ ꯇꯨ ꯀꯨꯖꯩ ꯑꯩꯗꯤ ꯍꯩꯁꯨ ꯍꯩꯗ꯭ꯔꯒ
ꯌꯥꯔꯦ ꯅꯁꯨ ꯍꯧꯖꯤ ꯍꯅꯨꯔꯄꯩꯅꯦ
ꯎꯝꯅꯤꯁꯤ ꯑꯗꯨ
ꯍ
ꯏꯗꯤ
ꯑꯁ ꯖꯥꯠꯗ꯭ꯔꯅꯤꯒ ꯉꯁꯦ ꯑꯩꯅ ꯊꯦꯡꯅꯕꯁꯦ ꯈꯪꯕ꯭ꯔꯥ ꯅꯪ ꯏꯕꯥꯅꯤ ꯑꯗꯨꯝ ꯅꯃꯤꯟꯅꯔꯦꯗꯨꯅ ꯃꯇꯨꯡꯗ ꯗꯨꯅꯦ ꯌꯥꯝ ꯅꯨꯡꯉꯥꯏꯕ ꯃꯤ ꯊꯦꯡꯅꯔꯤꯅꯦ ꯑꯗꯨꯁꯨ ꯅꯣꯛꯄꯁꯤ ꯅꯣꯛꯄꯁꯤ ꯅꯣꯛꯄꯁꯤ ꯋꯥ ꯍꯥꯏꯕ ꯉꯝꯗꯕ ꯈꯪꯕ
ꯑꯍꯥꯟꯕ ꯉꯥꯡꯅꯕ ꯀꯥꯟꯗꯀꯣ ꯅꯣꯛꯄ ꯍꯧꯕ ꯌꯥꯗꯦ ꯑꯗꯨꯝ ꯅꯣꯛꯑꯦ
ꯀꯩꯅꯣ ꯇꯧꯋꯦ ꯈꯪꯕ꯭ꯔꯥ ꯋꯥꯁꯦ ꯂꯣꯏꯕ ꯁꯨꯡꯉꯝ ꯉꯝꯗꯕ ꯈꯪꯕ꯭ꯔꯥ ꯑꯩꯁꯨ ꯑꯩ ꯑꯁꯦꯡꯕ ꯑꯩꯅ ꯋꯥ ꯍꯥꯏꯕꯅꯦꯕ ꯋꯥ ꯍꯥꯏꯕꯗꯨꯗ ꯀꯩꯗꯧꯕ ꯀꯥꯟꯗ ꯑꯁ ꯃꯥꯁꯨ ꯅꯣꯛ ꯅꯣꯛꯂꯛꯄ ꯍꯥꯏꯕ ꯇꯥꯔꯦ ꯑꯩꯁꯨ ꯋꯥ ꯍꯥꯏꯅ ꯍꯥꯏꯅ ꯁꯨꯝ ꯅꯣꯛꯑꯕ ꯈꯪꯕ꯭ꯔ ꯅꯣꯛꯄꯁꯤꯗꯨ ꯅꯣꯛꯄꯁꯤ
ꯑꯗꯨꯅꯦ ꯅꯪꯁꯨ ꯑꯍꯥꯟꯕ ꯍꯧꯕ ꯀꯥꯟꯗ ꯅꯣꯛꯄ ꯍꯧꯕꯒꯤꯅꯦꯕ ꯑꯗꯨ ꯇꯣꯛꯄ ꯉꯝꯗꯕꯅꯦꯕ ꯑꯗꯨꯗꯣ ꯃꯥꯗꯤ ꯃꯥꯗꯤ ꯅꯣꯛꯇ꯭ꯔꯣ
ꯅꯣꯛꯑꯦ ꯍꯥꯏꯔꯒ ꯏꯕꯥꯅꯤ ꯄꯨꯟꯅꯅꯤ ꯅꯣꯛ
ꯍꯣꯏꯅꯦ ꯊꯦꯡꯅꯈ꯭ꯔꯦꯅꯦ ꯑꯗꯨꯗꯣ ꯑꯁ ꯌꯥꯝ ꯅꯣꯡꯉꯤꯡꯕꯅꯦ ꯑꯗꯨꯗꯣ ꯋꯦꯔꯤ ꯁꯥꯅꯤꯡꯉꯥꯏ ꯀꯔꯤ ꯋꯥꯔꯤ ꯅꯣꯛ ꯅꯣꯛꯔꯒ ꯑꯗꯨꯒ ꯐꯪꯂꯝꯒꯅꯤ ꯉꯥꯎꯕ꯭ꯔꯥ ꯍꯥꯏꯅ ꯍꯥꯏꯔꯝꯒꯅꯤ
ꯎꯝ
ꯑꯗꯣ ꯃꯥꯅ ꯅꯣꯛꯄ ꯍꯦꯟꯅꯗꯤ ꯅꯪꯅ ꯅꯣꯛꯄꯅ ꯍꯦꯜꯂꯝꯅꯤꯕ ꯍꯥꯏꯒꯨꯝꯅ ꯇꯧꯔꯝꯅꯤꯕ ꯅꯪ ꯍꯥꯍꯥꯍꯥ ꯀꯅꯥꯅ ꯈꯪ ꯃꯣꯏꯁꯨ ꯑꯗꯨꯃꯥꯏꯅ ꯂꯩꯔꯝꯕ꯭ꯔꯥ
ꯑꯗꯨꯃꯥꯏꯅ ꯂꯩꯕꯁꯨ ꯌꯥꯝ ꯌꯥꯎꯔꯝ
ꯉꯁꯥꯏ ꯅꯪꯁꯨ ꯑꯩꯅ ꯍꯥꯏꯗ꯭ꯔꯗꯤ ꯈꯪꯂꯝꯂꯣꯏꯗ
ꯑ ꯈꯪꯗꯦꯍꯦ ꯑꯩꯁꯨ ꯇꯧꯔꯕꯅꯤꯅ ꯎꯄꯥꯏ ꯂꯩꯇꯦꯗꯅ
ꯑꯗꯣ ꯇꯥꯕ ꯃꯤꯁꯤꯡꯅꯗꯤ ꯈꯪꯕꯅꯦꯕ ꯑꯗꯨꯝ
ꯎꯝ ꯑꯁꯤ ꯅꯨꯃꯤꯠꯇꯤ ꯐꯖꯟ ꯅꯣꯛꯑꯝꯃꯅꯤꯍꯦ ꯑꯩ
ꯅꯨꯡꯁꯨ ꯅꯨꯡꯉꯥꯏꯕꯅꯦꯍꯦ ꯑꯗꯨ ꯅꯣꯛꯄꯗꯨ
ꯑꯁ ꯅꯨꯡꯉꯥꯏꯕꯅ ꯑꯈꯣꯏꯗꯣ ꯑꯁꯨꯃꯥꯏꯅ ꯇꯧꯕꯅꯤꯗ ꯋꯥꯈꯜꯗꯣ ꯑꯁꯨꯝ ꯑꯁ ꯅꯪꯅ ꯑꯁꯨꯝ ꯄ꯭ꯔꯥꯏꯝ ꯃꯤꯅꯤꯁꯇꯔ ꯑꯣꯏꯔꯗꯤ ꯑꯁ ꯀꯣꯠ ꯁꯨꯠꯀ ꯇꯧꯗꯅ ꯑꯗꯨꯒ ꯅꯪꯅ ꯅꯈꯨꯠ ꯍꯥꯏꯗꯣꯏꯁꯤꯗꯤ ꯑꯁꯨꯛ ꯋꯥꯔꯤ ꯁꯥꯟꯅꯕ ꯍꯥꯏꯕ ꯇꯥꯔꯦ ꯍꯥꯏꯗꯤ ꯃꯣꯟꯇꯔꯪ ꯁꯥꯟꯅꯕ ꯍꯥꯏꯕ ꯇꯥꯔꯦꯀꯣ ꯑꯗꯨ ꯃꯥꯁꯨ ꯑꯗꯨꯝ ꯃꯣꯟꯇꯔꯪ ꯑꯗꯨꯝ ꯁꯥꯟꯅꯔꯒ ꯑꯩꯅꯁꯨ ꯑꯗꯨꯝ ꯈꯥ ꯍꯥꯞꯆꯤꯟꯕ ꯃꯉꯣꯟꯗ ꯈꯔ ꯍꯥꯞꯆꯤꯟꯕꯗꯨꯗ ꯃꯥꯒꯤ ꯅꯨꯡꯉꯥꯏꯖꯕꯤ ꯑꯣꯏꯕꯗꯣ ꯑꯗꯨꯒꯤ ꯑꯩꯅ ꯍꯥꯞꯆꯤꯜꯂꯒ ꯍꯥꯏꯕ ꯑꯁ ꯑꯩꯁꯦ ꯑꯗꯨꯒꯨꯝꯕ ꯅꯍꯥꯟꯗꯒꯤ ꯂꯩꯔꯤꯁꯦ ꯑꯗꯨꯒꯨꯝꯕ ꯃꯤꯁꯦ ꯑꯁꯨꯃꯥꯏꯅ ꯍꯥꯏꯕꯤꯒꯗꯧꯕ ꯃꯤ ꯂꯩꯔꯗꯤꯀꯣ ꯍꯥꯏꯕꯅꯦ ꯈꯪꯕ ꯑꯗꯨꯗꯒꯤ ꯋꯥ ꯋꯥ ꯋꯥ ꯅꯣꯛꯄ ꯍꯧꯈ꯭ꯔꯦꯕ ꯈꯪꯕ꯭ꯔꯥ
ꯃꯥꯁꯨ ꯅꯣꯛꯄ꯭ꯔꯕ
ꯍꯨꯝ
ꯅꯪꯗꯤ ꯍꯟꯗꯕꯤꯗꯣ ꯇꯧꯔꯝꯅꯤꯌꯦ ꯅꯊꯟꯅ ꯅꯣꯛꯔꯒ ꯂꯩꯕꯗꯨ ꯇꯧꯔꯝꯅꯤꯕ
ꯑꯥ ꯑꯈꯣꯏꯗꯤ ꯅꯣꯛꯄ ꯍꯧꯔꯗꯤ ꯈꯥꯝꯕ ꯉꯝꯗꯦꯅ ꯑꯗꯨꯒꯤꯅꯅꯦ
ꯑꯗꯨ ꯑ ꯑꯈꯣꯏꯅ ꯑꯗꯨꯝ ꯈꯥꯏꯅ ꯉꯥꯏꯁꯨ ꯍꯨꯖꯤꯛ ꯑꯗꯨꯃꯥꯏꯅ ꯅꯣ ꯅꯣꯛꯄꯅ ꯅꯨꯡꯉꯥꯏꯌꯦ
ꯎꯝ
ꯆꯝꯂꯝꯒꯅꯤ ꯑꯗꯨꯁꯨ
ꯎꯝ ꯎꯝ
ꯃꯕꯨꯛꯇꯣ ꯏꯆꯝ ꯆꯝꯂꯝꯒꯅꯦꯕ ꯃꯥꯁꯨ ꯅꯨꯡꯉꯥꯏꯔꯝꯅꯦꯕ
ꯎꯝ ꯑꯗꯨ ꯉꯔꯥꯡꯁꯤꯅꯍ ꯀꯃꯥꯏꯅ ꯇꯧꯕꯅꯣ ꯍꯥꯏꯕ ꯀꯥꯟꯗꯀꯣ ꯑꯩꯈꯣꯏꯗꯁꯨ ꯋꯥꯔꯤ ꯁꯥꯟꯅꯔꯝꯕ ꯑꯩꯅ ꯃꯣꯏꯒꯤ ꯃꯣꯟꯁꯤꯗ ꯋꯥꯍꯩ ꯑꯃꯅꯤꯁꯦ ꯑꯩꯅ ꯍꯥꯏꯔꯕ ꯑꯗꯒꯤ ꯃꯥꯗꯨꯅ ꯀꯩ ꯇꯧꯕꯦ ꯍꯥꯏꯔ ꯑꯦ ꯑꯦ ꯑꯁꯤꯗꯤ ꯌꯥꯔꯣꯏ ꯌꯥꯔꯣꯏ ꯁꯤꯗꯤ ꯂꯣꯏꯅ ꯈꯪꯉꯝꯃꯦ ꯌꯥꯔꯣꯏ ꯌꯥꯔꯒ ꯇꯧꯔꯒo ꯑꯩ ꯈꯪꯉꯤꯅ ꯑꯩꯅ ꯉꯥꯡꯊꯣꯛꯇꯕꯒꯤꯅꯦ ꯑꯩꯅ ꯍꯥꯕ ꯑꯗꯒꯤ ꯑꯁ ꯑꯁꯤꯗꯤ ꯌꯥꯔꯤꯅꯦ ꯑꯗꯨꯈꯗ ꯊꯝ ꯈꯦꯗꯅ ꯊꯝꯃꯒ ꯀꯩꯅꯣ ꯩꯅ ꯇꯥꯋꯥ ꯁꯇ ꯃꯣꯏ ꯃꯣꯏꯒꯤꯉꯣꯟꯗ ꯑꯗꯨꯝ ꯒꯨꯗ ꯅꯥꯏꯠꯀꯨꯝꯕ ꯍꯥꯏꯔꯒꯦ ꯑꯩꯅꯁꯨ ꯍꯥꯏꯕꯤꯔꯕ ꯑꯗꯨꯒ ꯉꯁꯥꯏ ꯑꯗꯨꯝ ꯊꯤꯟꯗꯅ ꯑꯩꯉꯣꯟꯗ ꯌꯥꯔ ꯑꯐ꯭ꯔꯕꯥꯗ ꯑ ꯃꯥꯅ ꯇꯧꯔꯛꯀꯦ ꯍꯥꯏꯕ ꯑꯩꯅ ꯃꯣꯏꯒꯤ ꯃꯔꯣꯟꯗ ꯑꯩꯅ ꯌꯥꯔꯦ ꯌꯥꯔꯦ ꯍꯣꯔꯦꯟ ꯐꯥꯎꯅꯖꯦ ꯑꯩꯅ ꯍꯥꯏꯕ ꯑꯗꯒꯤ ꯍꯥꯏꯕꯗꯤ ꯃꯣꯏꯅꯁꯨ ꯑꯦꯛꯁꯄꯦꯛ ꯇꯧꯗꯕ ꯍꯥꯏꯕ ꯇꯥꯔꯦꯀꯣ ꯑꯩꯈꯣꯏꯅꯥ ꯉꯥꯡꯊꯣꯔꯛꯀꯗꯕꯗꯣ ꯑꯗꯒꯤ ꯑꯩꯅ ꯍꯥꯏꯗ ꯀꯔꯝ ꯍꯥꯏꯅ ꯈꯪꯕ꯭ꯔꯥ ꯈꯣꯠꯄ꯭ꯔꯥ ꯁꯨꯃꯥꯏꯅ ꯀꯨꯏꯅ ꯁꯨꯝ ꯆꯍꯤ ꯑꯃ ꯂꯩꯔꯝꯃꯤꯗ ꯑꯩꯅ ꯍꯥꯏꯕ ꯑꯗꯨꯗ ꯈꯪꯕꯅꯤꯗ ꯍꯧꯖꯤꯛ ꯑꯗꯨꯝ ꯂꯣꯏꯅꯗꯕ ꯂꯩꯇꯕꯩ ꯑꯁꯨꯝ ꯊꯛ ꯊꯛ ꯀꯥꯎꯔꯛꯈ꯭ꯔꯦ ꯒ꯭ꯌꯥꯟꯗꯤ ꯇꯥꯏ ꯑꯩꯅ ꯍꯥꯏꯕ ꯍꯣꯏ ꯑꯗꯨꯗꯤ ꯐꯩꯅꯦ ꯈꯣꯠꯂꯤꯅꯦ ꯍꯥꯏꯕ ꯈꯔ ꯑꯃꯗꯤ ꯁꯨꯝ ꯀꯩꯅꯣ ꯇꯧꯋꯦꯗ ꯀꯔꯤ ꯍꯥꯏꯁꯦꯔ ꯎꯝ ꯑꯩꯈꯣꯏ ꯉꯥꯃ ꯀꯥꯟꯗ ꯍꯥꯏꯗꯤ ꯃꯣꯏꯁꯨ ꯍꯥꯏ ꯃꯈꯟꯗꯣ ꯁꯥꯒꯠꯄ ꯍꯩꯇꯕ ꯍꯥꯏꯕ ꯍꯥꯏꯁꯤꯔꯥ ꯈꯪꯗꯦꯕ ꯑꯗꯨꯃꯥꯏꯅ ꯇꯧꯕꯗꯨ ꯈ꯭ꯔ ꯌꯥ ꯑꯧ ꯑꯗꯨꯃꯥꯏꯅ ꯇꯧꯕꯪꯦ ꯈꯔ ꯅꯨꯡꯉꯥꯏꯕꯅꯦꯍꯦ ꯍꯥꯡꯕꯉꯥꯡ ꯣꯛ ꯍꯥꯏꯔꯗꯤ ꯃꯣꯏꯅ ꯃꯩꯇꯩꯂꯣꯟꯉꯥꯡ ꯁꯣꯛꯛꯄ ꯀꯥꯟꯗꯀꯣ ꯂꯣꯛꯁꯤ ꯂꯣꯛꯅꯤꯡꯕꯅꯦꯕ ꯑꯗꯨꯒ ꯑꯩꯈꯣꯏꯅ ꯉꯥꯡꯕ ꯀꯥꯟꯗ ꯃꯣꯏꯅ ꯑꯃꯨꯛ ꯒ꯭ꯌꯥꯟ ꯇꯥꯅꯕ ꯑꯃꯨ ꯇꯧ ꯑꯗꯨꯝ ꯇꯧꯔꯀꯣ ꯑꯁ ꯅꯨꯡꯁꯤꯡ ꯅꯨꯡꯕꯣꯏꯒꯤ ꯃꯇꯧꯗ ꯇꯝꯃꯒ ꯋꯥꯡꯉꯀꯥꯟꯗ ꯑꯣꯝ
ꯑꯗꯨ ꯑꯗꯨꯃꯥꯏꯅ